ꯍꯜꯂꯣ
ꯍꯜꯂꯣ
ꯑꯥ
ꯏꯆꯦ ꯇꯕꯔꯣ
ꯇꯥꯔꯦ ꯇꯥꯔꯦ
ꯑꯩꯒꯤ ꯐꯣꯟꯗꯨꯗꯅꯦ ꯇꯥꯕ꯭ꯔꯣ ꯑꯣ ꯆꯛ ꯆꯥꯔꯕꯣ ꯇꯥꯏꯌꯦ ꯆꯥꯛ ꯆꯥꯕ꯭ꯔꯣ ꯆꯥꯛ ꯆꯥꯔꯕꯣ
ꯆꯔꯦ
ꯀꯔꯤ ꯃꯊꯦꯜ ꯆꯥꯒꯦ ꯉꯁꯤ
ꯉꯁꯤꯗꯣ ꯁꯧꯒ꯭ꯔꯤ ꯊꯣꯡꯉꯦ ꯃꯣꯔꯣꯛ ꯑꯃꯥ ꯃꯦꯠꯂꯦ
ꯎꯝ
ꯑ ꯀꯗꯣꯉꯩ ꯁꯨ ꯊꯥꯕꯩꯁꯨ ꯎꯄꯥꯏ ꯂꯩꯇꯦ ꯑꯗꯨꯅ ꯍꯥꯎ ꯍꯥꯎꯔꯦ ꯉꯥꯁꯤꯗꯤ
ꯄꯥꯛꯅꯝꯒ ꯌꯥꯎꯁꯜꯂꯗꯤ ꯕꯦꯁ ꯇꯥꯒꯗꯕ
ꯃꯣꯔꯣꯛ ꯑꯇꯦꯛꯄ ꯑꯃ ꯃꯦꯠꯂꯤ ꯉꯔꯤꯒ ꯇꯧꯔꯒꯥ ꯎꯝ
ꯄꯥꯥꯛꯅꯝ ꯑꯃ ꯍꯞꯆꯤꯜ ꯂꯗꯤ ꯑꯃꯨꯛ ꯍꯦꯟ ꯅꯥ ꯍꯥꯎ ꯗꯣꯅꯤ ꯀꯥꯂꯦꯟꯗꯗꯤ ꯑꯥꯥ ꯁꯧꯒ꯭ꯔꯤ ꯒ ꯄꯥꯛꯅꯝꯒ ꯍꯥꯏꯅꯔꯤꯃꯤꯅꯤꯅ ꯇ꯭ꯔꯥ ꯑꯉꯥꯡ ꯅꯣꯟꯕꯤꯗꯤ ꯇꯦꯉꯥ ꯈꯔ ꯐꯔꯕꯣ ꯀꯃꯥꯏꯅ ꯇꯧꯔꯒꯦ
ꯈꯔ ꯐꯔꯦ ꯃꯥꯒꯤ ꯗꯣꯁꯤꯖꯥꯛ ꯅꯨꯡꯕꯥꯛ ꯃꯥꯏ ꯗꯥꯏꯠ ꯑ ꯈꯔ ꯁꯦꯝꯃꯣ ꯍꯥꯏꯔꯛꯄꯗꯣ ꯄꯤꯖꯔꯤꯌꯦ ꯃꯥꯏ ꯗꯥꯏꯠ ꯀꯟꯅ ꯇꯧꯔꯤꯌꯦ ꯁꯦꯝꯃꯤꯌꯦ
ꯅꯦ ꯆꯦ ꯆꯞꯄꯥ ꯃꯜꯂꯦ ꯇꯤꯠ ꯇꯥꯌꯦ ꯅꯪꯅꯥ ꯉꯥꯡꯕ ꯆꯞ ꯆꯞ ꯆꯞꯄ ꯀꯩꯗꯧꯋꯦꯕ ꯑꯉꯥꯡ ꯀꯩꯗꯧꯔꯦꯕ
ꯑꯉꯥꯡꯗꯣ ꯗꯥꯏꯠ ꯁꯦꯝꯃꯤꯑꯕ
ꯑꯥ
ꯗꯥꯏꯠꯇꯣ ꯄꯤꯖꯔꯤꯌꯦ ꯃꯥꯒꯤ ꯀꯩ ꯍꯥꯏꯇꯥꯔꯦ ꯃꯥꯒꯤ ꯗꯥꯏꯠꯅ ꯆꯥꯡ ꯑꯣꯏꯅ ꯁꯦꯝꯕꯗꯣ
ꯑꯥ
ꯖꯥꯠ ꯃꯔꯤꯔꯛ ꯄꯤꯖꯕꯤ ꯑꯗꯒꯤꯗꯤ ꯁꯪꯒꯣꯝ ꯑꯅꯤꯔꯛ ꯄꯤꯊꯛꯄꯤꯗ ꯇꯧꯔꯤꯕ ꯍꯧꯖꯤꯛ ꯁꯦ
ꯑꯥ ꯑꯁ ꯁꯥꯗꯤ ꯁꯥ ꯕꯅꯤꯅꯅꯦ ꯉꯁꯤ ꯉꯁꯤꯅꯤ ꯑꯃꯨꯛ ꯁꯥꯕꯒꯨꯝ ꯇꯧꯗ꯭ꯔꯣ ꯅꯣꯡꯃꯪ ꯂꯩꯕꯒꯤ
ꯑꯪ ꯑꯣꯝ ꯆꯥꯛꯅꯔꯒ ꯁꯥꯏꯌꯦ ꯌꯥꯝꯅ ꯅꯣꯏꯗꯤ ꯀꯪ ꯑꯦꯟꯁꯥꯡ ꯆꯔꯒꯦ
ꯑꯩꯈꯣꯏ ꯑꯩꯗꯤ ꯆꯦꯡꯒꯨꯝ ꯊꯣꯡꯕ ꯆꯥꯏ ꯆꯦꯡꯒꯨꯝ ꯉꯔꯥꯡ ꯕꯖꯥꯔ ꯆꯠꯄꯗ ꯂꯩꯔꯛꯄ ꯑꯗꯣ ꯀꯩꯅꯣ ꯀꯥꯡꯉꯧ ꯉꯧꯁꯦ ꯇꯧꯁꯦ ꯊꯣꯡ ꯇꯣꯛꯑꯒ ꯑꯣꯏꯅꯁꯨ ꯂꯥꯏꯔꯦ ꯑꯩꯗꯤ ꯆꯤꯡꯒꯨꯝ ꯌꯥꯝ ꯆꯥꯔꯦ ꯑꯗꯩ ꯈꯣꯡ ꯅꯥꯕꯕꯨ ꯀꯟꯅ ꯍꯧꯔꯤꯅꯦ ꯈꯨꯒꯤ ꯑꯦꯊ꯭ꯔꯥꯏꯏꯇꯤꯁ ꯂꯩꯕꯁꯦ ꯄ꯭ꯔꯣꯇꯤꯟ ꯋꯥꯡꯕꯁꯦ ꯀꯌꯥ ꯑꯧ ꯀꯌꯥ ꯆꯥꯕꯗꯨ ꯆꯦꯡꯒꯨꯝꯒꯨꯝꯕ ꯉꯥꯒꯨꯝꯕꯁꯦ ꯑꯥ ꯆꯦꯡꯒꯨꯝꯒꯨꯝꯕ ꯉꯥꯒꯨꯝꯕ ꯆꯥꯕꯁꯦ ꯌꯨꯔꯤꯛ ꯑꯦꯁꯤꯠ ꯋꯥꯡꯕ ꯃꯤꯗꯗꯤ ꯐꯠꯇꯦ ꯍꯥꯏ ꯑ ꯑꯩ ꯅꯍꯥꯟꯈꯩꯗꯤ ꯑꯥ ꯅꯍꯥꯟꯈꯩꯗꯤ ꯍꯧꯔꯨꯗ꯭ꯔꯕꯅꯦꯕ ꯑꯩꯁꯦ ꯈꯨꯎꯁꯦ ꯀꯃꯥꯏꯅ ꯇꯧꯔꯤꯅꯣ ꯈꯪꯗꯦꯕ ꯉꯔꯥꯡ ꯑꯥꯎ ꯁꯒ꯭ꯔꯤꯁꯨ ꯁꯧꯒ꯭ꯔꯤꯗꯤ ꯐꯖꯅ ꯆꯥꯔꯦꯗꯅ ꯍꯟꯗꯛ ꯇꯤ ꯀꯂꯦꯟꯅꯤꯅ ꯑꯗꯨ ꯈꯨꯎꯁꯤ ꯁꯦ ꯁꯨꯛꯍꯧ ꯍꯧꯗ꯭ꯔꯕꯅꯦꯕ ꯑꯩꯁꯦ ꯑꯅꯥꯕꯁꯤꯗ ꯑꯃꯨꯛ ꯍꯧꯔꯛꯑꯦ ꯍꯥꯏꯕ
ꯈꯔ ꯈꯔ ꯌꯦꯡ
ꯑꯥ ꯑꯌꯣ ꯒꯨꯂꯤ ꯆꯥꯎ ꯇꯧꯔꯛꯇꯅ ꯑꯩ
ꯎꯝ
ꯗꯨꯅꯦ ꯈꯪꯗꯦ ꯁꯥꯕꯅꯤꯅ ꯀꯥꯂꯦꯟ ꯒ ꯑꯣꯏꯁꯤꯜꯂꯛꯄ ꯏꯁꯥꯒꯁꯦ ꯌꯥꯁꯃꯛ ꯅꯥꯔꯛꯑꯗꯦꯅ ꯈꯟꯕ ꯑꯁ ꯍꯧ ꯑꯩ ꯁꯤꯁꯦ ꯅꯍꯥꯟ ꯅꯍꯥꯟꯋꯥꯏ ꯆꯥꯈꯤꯕꯗꯣ ꯗꯣꯛꯇꯔꯗ ꯌꯦꯡꯕꯗꯤ ꯏꯁꯤꯡꯒꯤ ꯗꯣꯛꯇꯔꯗ ꯌꯦꯡꯕꯗꯅꯦ
ꯎꯝ
ꯇꯥꯕ꯭ꯔꯥ
ꯑꯃꯨꯛ ꯆꯞꯄꯦ
ꯍꯜꯂꯣ
ꯇꯥꯕ꯭ꯔꯥ
ꯑꯥ
ꯑꯩ ꯉꯥꯡꯕꯁꯦ ꯇꯥꯕ꯭ꯔꯥ ꯍꯜꯂꯣ
ꯃꯈꯣꯟ ꯇꯥ ꯇꯥꯗꯕ꯭ꯔꯣ ꯍꯣꯏ ꯑꯩ ꯑꯩ ꯉꯥꯡ ꯇꯧꯖꯩ
ꯍꯂꯣ
ꯍꯜꯂꯣ
ꯍꯜꯂꯣ ꯇꯥꯕ꯭ꯔꯣ ꯏꯕ
ꯇꯥꯏꯌꯦ ꯇꯥꯏꯌꯦꯌꯦ
ꯁꯔꯣ ꯁꯔꯣ ꯁꯔꯣ
ꯐꯖꯅ ꯇꯥꯗꯦꯀꯣ ꯅꯪꯒꯤ ꯅꯦꯠꯋꯥꯛꯛꯁꯦ ꯅꯪꯒꯤꯅꯦ ꯑꯩꯒꯤ ꯅꯔꯛ ꯈꯪꯗꯦ ꯅꯦꯋꯥ ꯑꯃ
ꯇ ꯇ ꯇ ꯇ ꯇ
ꯑꯗꯨꯅꯦ ꯄ ꯄ ꯇꯂꯦꯕ ꯀꯩꯅꯣ ꯇꯧꯋꯣ ꯑꯉꯥꯡ ꯉꯣꯟꯕꯤꯗꯣ
ꯎꯝ
ꯇꯥꯕ꯭ꯔꯥ
ꯇꯥꯏꯌꯦ ꯇꯥꯏꯌꯦ
ꯅꯣꯡꯉꯣꯟꯕꯤꯗꯣ ꯑꯩꯈꯣꯏꯒꯤꯅꯦ ꯀꯩꯅꯣꯗꯣ ꯃꯥ ꯕꯤꯠꯔꯨꯠꯇꯣ ꯈꯪꯉꯤꯗꯅ ꯁꯦ
ꯑꯦ
ꯕꯤꯠꯔꯨꯠꯇꯣ ꯑꯗꯨꯒꯤꯗꯣ ꯃꯣꯏ ꯀꯩꯅꯣꯒ ꯇꯧꯔꯒ ꯑꯩꯈꯣꯏꯒꯤ ꯁꯦꯝꯦꯝꯒ ꯒꯖꯒ ꯇꯧꯔꯒꯅꯦ ꯐꯖꯅ ꯑꯩꯈꯣꯏꯒꯤ ꯒ꯭ꯔꯥꯏꯟ ꯇꯧꯔꯦꯗꯅ ꯑꯌꯨꯛꯀꯨꯝꯕꯗꯣ ꯑꯗꯨꯗ ꯄꯤ ꯊꯛꯄꯗꯅꯦ ꯑꯩꯈꯣꯏꯒꯤ ꯑꯉꯥꯡ ꯁꯣꯟꯕꯗꯣ ꯑꯗꯨ ꯌꯥꯝ ꯐꯕꯅꯦꯕ ꯏ ꯋꯥꯠꯄ ꯈꯣꯠꯄ ꯑꯗꯣ ꯕꯤꯠꯎꯨꯠꯁꯦ ꯍꯧꯖꯤꯛꯇꯤ ꯕꯤꯠ ꯎꯨꯠꯁꯦ ꯈꯪꯗꯦ ꯀꯩ ꯀꯊꯦꯟꯁꯦ ꯌꯥꯝꯅꯣꯏ ꯌꯥꯝ ꯀꯩꯅꯣ ꯇꯧꯕꯗꯤ ꯐꯪꯕꯨꯗꯤ ꯐꯪꯒꯅꯤ ꯐꯥꯔꯝꯗꯗꯤꯅꯦ ꯑ ꯅꯍꯥꯟꯅ ꯑꯥꯗ ꯃꯣꯏꯔꯥꯡ ꯀꯥꯡꯄꯨꯠ ꯆꯠꯂꯨꯏꯕ ꯑꯩꯁꯨꯕꯤ ꯁꯦ ꯑꯌꯨꯛꯇ ꯆꯝꯐꯨꯠ ꯈꯔ ꯈꯔ ꯑꯗꯨꯝ ꯆꯥꯏꯑꯕ
ꯎꯝ
ꯐꯕꯅꯦꯕ ꯅꯪꯁꯨ ꯑꯗꯨꯝ ꯆꯥꯎ ꯅꯣꯏ ꯏ ꯋꯥꯠꯂꯤ ꯈꯣꯠꯂꯤ ꯇꯧꯕꯗꯣ ꯑꯗꯨꯅ ꯆꯥꯥꯁꯜꯂ ꯑꯗꯨꯒ ꯑꯉꯥꯡ ꯑꯄꯤꯛꯄꯗꯨꯁꯨ ꯉꯣꯟꯗꯨꯒꯤꯁꯨ ꯑꯗꯨꯝ ꯄꯤꯖꯧꯋꯣꯕ ꯈꯪꯕ꯭ꯔꯥ ꯕꯤꯔꯨꯁꯦ ꯐꯖꯅ ꯀꯩꯅꯣ ꯇꯧꯕꯤꯔꯒ ꯆ ꯐꯨꯠꯏ ꯑꯣꯏꯅ ꯈꯣꯠꯂꯁꯨ ꯑꯗꯨꯝ ꯆꯥꯕ ꯌꯥꯕꯅꯦ ꯑꯗꯨꯒ ꯒꯖꯔꯒ ꯁꯦꯝꯒ ꯍꯥꯞꯄꯒ ꯕꯤꯠ ꯎꯨꯅꯦ ꯇꯧꯔꯒ ꯃꯣꯏ ꯑꯍꯨꯝꯁꯦ ꯐꯖꯅ ꯆꯥꯝꯊꯣꯛꯑꯒ ꯑꯌꯨ ꯉꯟꯇꯥꯗꯗꯀꯣ ꯀꯩꯝ ꯆꯥꯗ꯭ꯉꯗꯅꯦ ꯇꯛꯈꯥꯏꯗꯅ ꯒ꯭ꯔꯥꯏꯟ ꯇꯧꯕꯤꯔꯒ ꯃꯍꯤꯗꯣ ꯁꯨꯝꯗꯣꯛꯑꯣ ꯃꯄꯪꯒꯤ ꯁꯨꯞꯇꯣ ꯌꯥꯎ ꯍꯂꯅꯨ ꯑꯗꯨꯒꯅꯦ ꯁꯨꯝꯗꯣꯛꯑꯒꯅꯦ ꯑꯉꯥꯡꯅꯤꯅ ꯌꯥꯝ ꯊꯛꯇꯁꯨ ꯌꯥꯅꯦꯕ ꯈꯪꯕ꯭ꯔꯥ ꯑꯗꯣꯏ ꯆꯥ ꯇꯪꯈꯥꯏ ꯀꯕꯨ ꯆꯀꯥ ꯀꯛ ꯃꯆꯥ ꯇꯪꯈꯥꯏꯃꯨꯛ ꯍꯥꯏꯒꯗ꯭ꯔꯥ ꯑꯗꯨꯏ ꯆꯥꯡꯗꯨꯗꯅꯦ ꯐꯖꯅ ꯏꯁꯤꯡ ꯑꯐꯕ ꯇꯧꯔꯒꯅꯦ ꯇꯧꯕꯤꯔꯦꯗꯅ ꯑꯗꯨꯒ ꯄꯤꯊꯛꯑꯕ ꯅꯨꯡꯇꯤꯒꯤ ꯊꯕ ꯑꯉꯥꯡꯗ ꯌꯥꯝ ꯊꯨꯅ ꯑꯗꯨꯝ ꯃꯁꯥꯗꯣ ꯀꯪꯀꯔꯄꯅꯦꯗꯤꯦꯝ ꯊꯨꯅ ꯑꯗꯨꯝ ꯏꯝꯄ꯭ꯔꯕ ꯑꯣꯏꯅꯦꯕ ꯃꯣꯏꯗ ꯋꯦꯠꯁꯨ ꯑꯗꯨꯒ ꯑꯗꯨꯝ ꯉꯥ ꯍꯣꯏꯒꯤ ꯑꯗꯨꯝ ꯄꯤꯖꯧ ꯈꯔ ꯑꯗꯨꯝ ꯄꯤꯖꯧꯗ ꯀꯩꯁꯨ ꯀꯥꯏꯗꯦ
ꯎꯝ
ꯑꯗꯣ ꯍꯧꯖꯤꯛꯇꯤ ꯁꯥꯁꯨ ꯁꯥꯒꯠꯂꯛꯃꯤꯅꯅꯦ ꯃꯍꯤ ꯃꯅꯥꯏꯒꯨꯝꯕ ꯑꯗꯨꯝ ꯄꯤꯖꯕ ꯑꯗꯩ ꯍꯩ ꯐ꯭ꯔꯨꯠ
ꯍꯩꯁꯨ ꯄꯤꯖꯧ ꯍꯥꯏꯩꯌꯦ ꯎꯝ ꯖꯨꯁ ꯑꯩꯈꯣꯏ ꯍꯩ ꯑꯣꯔꯤꯖꯤꯅꯦꯅ ꯁꯦꯝꯕꯗꯣ ꯍꯩ ꯍꯩ ꯑꯁꯤ ꯑꯃ ꯇꯒ ꯇꯛꯒ ꯐ꯭ꯔꯦꯁ ꯑꯣꯏꯕ ꯀꯨꯗꯣ ꯑꯗꯨꯅ ꯁꯦꯝꯕ ꯃꯍꯤꯗꯨꯣ ꯄꯤꯊꯛꯑꯣ ꯍꯥꯏꯕ ꯒ꯭ꯔꯥꯏꯟ ꯇꯧꯔ ꯄꯤꯊꯛꯑꯣ ꯍꯥꯏꯕ ꯑꯉꯥꯡꯁꯦ
ꯑꯥ ꯑꯥ ꯑꯥ ꯑꯗꯨꯅꯦ ꯍꯥꯏꯁꯦ ꯑꯗꯪ ꯑꯉꯥꯡꯗ ꯅ ꯇꯤ ꯑꯩꯈꯣꯏꯁꯨ ꯑꯗꯨꯝ ꯊꯛꯄ ꯌꯥꯏꯑꯕ ꯍꯧꯖꯤꯛꯇꯤ ꯁꯝꯃꯔ ꯀꯥꯂꯦꯟ ꯆꯪꯉꯛꯄꯒꯤ ꯏꯁꯥꯗ ꯍꯨꯃꯥꯡꯒꯤ ꯁꯔꯨꯛꯁꯨ ꯌꯥꯝ ꯊꯣꯛꯏꯗꯅ ꯑ ꯍꯨꯃꯥꯡꯒꯤ ꯁꯔꯛꯁ ꯆꯠꯄꯅꯤꯅ
ꯎꯝ
ꯑ ꯑꯩꯈꯣꯏ ꯊꯛꯄꯗ ꯑꯩꯈꯣꯏꯁꯨ ꯀꯩꯁꯨ ꯀꯥꯏꯕ ꯂꯩꯇꯦꯕ ꯑꯣꯏꯣꯏꯊꯛꯏꯉꯩ ꯐꯩꯅꯤ ꯀꯩꯅꯅꯤꯣ ꯏꯁꯤꯡꯒꯤ ꯁꯔꯨꯛ ꯀꯩ ꯂꯣꯏꯅ ꯍꯨꯃꯥꯡꯗ ꯂꯣꯏ ꯆꯠ ꯈꯤꯗꯣꯏꯅꯤ ꯌꯦꯡꯉꯣ ꯑꯗꯨꯗꯨꯅ ꯑꯥ ꯑꯗꯨꯅꯦ ꯑꯩꯁꯦ ꯃꯄꯥꯟꯒ ꯊꯣꯛꯇꯣꯛꯑꯦ ꯑꯗꯩꯗꯤ ꯏꯁꯤꯡ ꯏ ꯁꯁꯨꯁꯦ ꯋꯥꯠꯇꯨꯅꯦꯕ ꯍꯦꯟꯅ ꯅꯟꯗꯥꯗꯗꯤ ꯑꯩꯈꯣꯏ ꯀꯩꯁꯨ ꯌꯥꯝ ꯏꯁꯤꯡ ꯈꯧꯔꯥꯡꯕ ꯈꯣꯔꯛꯄ ꯇꯧꯗꯦꯗꯅ ꯇꯧꯗꯕꯅꯤꯅ ꯌꯥꯝ ꯀꯟꯅ ꯃꯍꯤꯒꯅꯣꯕ ꯑ ꯀꯗꯅꯅꯦ ꯍꯦ ꯋꯥꯇꯔ ꯌꯦꯂꯣ ꯋꯥꯇꯔꯃꯦꯂꯂꯣꯟ ꯐꯥꯔꯝ ꯇꯧꯕꯗꯣ
ꯑꯥ
ꯃꯌꯥꯝ ꯇꯧꯅꯩꯗꯅ ꯃꯅꯤꯄꯨꯔ ꯄꯨꯗꯥ ꯑꯗꯨ ꯃꯇꯝ ꯂꯣꯏ ꯐꯥꯝ ꯇꯧꯕꯗ ꯑꯩꯗꯤ ꯆꯠꯂꯒ ꯍꯒꯄꯥꯟꯒꯤꯗꯣ ꯑꯨꯛꯇꯪꯕꯨ ꯇꯦꯁ ꯇꯧꯅꯤꯡꯉꯤꯅꯤ ꯌꯥꯝ ꯍꯥꯎꯅꯕ ꯈꯪꯗꯦ ꯔꯤꯦꯟꯦꯟꯒ ꯌꯥꯝ ꯆꯠꯗꯅ
ꯀꯗꯥꯏꯗ ꯍꯧꯖꯕꯅꯣ
ꯅꯝꯕꯣꯜꯅꯣꯗ
ꯑꯇꯩ ꯃꯣꯏꯔꯥꯡ ꯃꯣꯏꯔꯥꯡ ꯒꯝꯕꯨꯗ ꯑꯃꯗꯤ ꯂꯩ ꯍꯥꯏ ꯃꯥꯡ ꯑ ꯃꯥꯡꯕꯨ ꯁꯖꯠ ꯇꯥꯏꯌꯦ ꯅꯣꯡꯃ
ꯑ ꯑ ꯇꯔ ꯇꯔꯕꯨꯖ ꯐꯥꯝ
ꯑꯥ ꯊꯁꯨ ꯐꯕꯤꯂ ꯏꯕꯣꯒꯤ ꯃꯅꯥꯛ ꯑꯗꯥꯏꯗ ꯈꯔ ꯍꯦꯜꯂꯒ ꯌꯦꯂꯣꯗꯣ ꯌꯦꯂꯣꯗꯣ ꯌꯦꯂꯣꯗꯣ ꯑ ꯑꯥ ꯂꯩ ꯍꯥꯏꯌꯦ
ꯑꯁ ꯑꯗꯨꯗꯤ ꯂꯩꯔꯒ ꯅꯣꯡꯃ ꯆꯠꯂꯒ ꯆꯕ ꯌꯥ ꯆꯏꯅꯦ
ꯃꯥ ꯏ ꯍꯪꯉꯦꯗꯅ ꯄꯥꯎ ꯆꯥꯗ꯭ꯔꯤ ꯑꯝꯇ ꯌꯦꯦꯜꯂꯣ ꯑꯗꯣ ꯏꯕꯧꯅꯗꯤ ꯂꯩ ꯍꯥꯏꯌꯦ
ꯑꯣ
ꯕꯤ ꯑꯃꯗ ꯍꯪꯉ ꯈꯪꯉꯤ
ꯇꯕꯨꯗꯤ ꯍꯪꯉ ꯈꯪꯅꯤ ꯃꯣꯏ ꯐꯥꯝ ꯈꯔꯋꯥ ꯖꯒꯥ ꯇꯧꯔꯤꯅꯣ ꯁꯣꯅꯥꯀꯟꯒꯤ ꯃꯅꯤꯡꯗ ꯍꯤꯟꯖꯥꯡ ꯅꯥꯄꯤ ꯅꯨꯄꯤ ꯃꯌꯥꯝ ꯊꯥꯕꯗꯨꯗꯗꯤꯗꯤ ꯇꯧꯔ ꯄꯨꯖꯕꯗꯤ
ꯃꯣꯏꯒꯤ ꯀꯩꯅꯣꯍꯣꯒꯤ ꯃꯅꯥꯛꯇꯣ ꯐꯤꯂꯝ ꯀꯨꯝꯕꯤꯗꯣ ꯃꯣꯏꯥ ꯔꯟꯖꯅꯥ ꯑꯩ ꯍꯣꯏ ꯏ ꯃꯣꯏ ꯃꯅꯤꯡ ꯑꯗꯨꯋꯥꯏꯗ ꯍꯥꯏꯅꯦ
ꯔꯟꯖꯅꯥꯒꯤ ꯃꯅꯤꯡ ꯑꯗꯥꯏꯗ
ꯎꯝ ꯃꯄꯥꯗ ꯍꯥꯏꯗ
ꯑꯗꯥꯏꯗ ꯊꯥꯏ ꯍꯥꯏꯕ
ꯎꯝ
ꯑꯁ ꯑꯗꯨ ꯇꯦꯁꯄꯨ ꯇꯧꯅꯤꯡꯉꯤꯅꯦ ꯍꯥꯎ ꯅꯤ ꯃꯍꯥꯎꯗꯤ ꯑꯗꯨꯝ ꯃꯥꯟꯅꯔꯝꯒꯅꯤꯅ ꯇꯔꯛ ꯄꯨꯟꯖꯅꯤꯅ ꯑꯗꯨ ꯃꯥꯏ ꯃꯆꯨ ꯈꯔ ꯈꯦꯠꯅꯕꯩ ꯋꯥꯅꯤ ꯌꯦꯂꯣꯅ ꯑ ꯏꯂꯣꯖꯦ ꯑꯥ ꯑꯁ ꯆꯠꯂꯒ ꯑꯨꯛꯇꯪ ꯂꯩꯔꯨ ꯆꯥꯔꯨ ꯌꯥꯕꯖꯥꯅꯤꯍꯦ ꯇꯦꯁ ꯇꯧꯔꯒ ꯃꯍꯍꯥꯎꯗꯣ
ꯑꯗ ꯆꯥꯗꯔꯤ ꯎꯝ
ꯑꯗꯗꯤ ꯃꯣꯏꯗꯤꯕꯤꯗꯨꯠ ꯨꯅꯌꯥ ꯑꯩꯅ ꯍꯥꯟꯅ ꯚꯤꯗꯨꯁꯦ ꯑꯌꯨꯛ ꯑꯩꯈꯣꯏ ꯑꯩꯁꯨ ꯂꯩꯇꯗꯅ ꯂꯩꯕ ꯆꯠꯂꯨꯏꯕ
ꯎꯝ
ꯂꯩꯕ ꯆꯠꯂꯨꯕꯗꯨꯗ ꯕꯤꯠꯔꯨꯠꯇꯨ ꯃꯣꯏꯗꯤ ꯀꯩꯅꯣꯅꯦ ꯕꯤꯠꯔꯨꯠꯅꯦꯅ ꯃꯆꯥꯒ ꯅꯠꯇꯦꯅꯦ ꯑꯩ ꯀꯣꯛ ꯀꯣꯛꯁꯨ ꯑꯃꯨꯛ ꯆꯥꯎꯅꯦ ꯑꯃꯨꯛ ꯑꯝꯇ ꯃꯇꯨꯝ ꯑꯃꯃꯝꯗ ꯀꯦꯖꯤ ꯑꯅꯤ ꯇꯥꯕ ꯑꯅꯤ ꯃꯈꯥꯏ ꯃꯌꯥꯝ ꯂꯩꯍꯧꯋꯦꯕ ꯃꯣꯏꯗꯤ ꯐꯩꯗꯣꯝ ꯑꯣꯏꯅꯒ ꯊꯥꯗꯦ ꯑꯩꯈꯣꯏꯒꯤ ꯃꯔꯣꯏ ꯅꯥꯀꯨꯞꯄꯤꯒꯤ ꯄꯔꯦꯡ ꯐꯩꯗꯣꯝ ꯂꯩꯔꯅꯤꯗꯅ ꯑꯗꯨꯒ ꯑꯩꯈꯣꯏꯒꯤ ꯆꯨꯔꯤ ꯍꯥꯏꯒꯗ꯭ꯔꯥ ꯅꯥꯀꯟ ꯀꯟꯗꯣ ꯆꯨꯔꯤ ꯆꯨꯔꯤꯗꯨꯗꯅꯦ ꯑꯥ ꯑꯥꯥ ꯆꯨꯔꯤ ꯆꯨꯔꯤꯗꯨꯗꯅꯦ ꯑꯃꯃꯝ ꯄꯥꯝꯕꯤ ꯑꯁꯝ ꯕꯅ ꯆ ꯑꯣꯖꯥꯅꯤꯍ ꯃꯣꯏꯗꯨꯗꯤ ꯑꯗꯨ ꯐꯖꯅ ꯇꯧꯔꯒ ꯄꯩꯁꯥ ꯐꯖꯅ ꯇꯥꯜꯂꯝꯒꯅꯤ ꯍꯥꯏꯗꯤ ꯀꯦꯖꯤ ꯑꯃꯅ ꯀꯦ ꯖꯤ ꯑꯃ ꯑꯅꯤ ꯃꯌꯥ ꯐꯥꯔꯦ ꯑꯗꯨꯗꯤ ꯄꯥꯝꯕꯤ ꯑꯝꯗ ꯀꯦꯖꯤ ꯑꯃꯃꯝ ꯍꯦꯜꯂꯗꯤ ꯐꯅꯅꯥꯝ ꯊꯥꯗꯦ ꯑꯗꯨ ꯀꯥꯟꯅꯔꯣꯏꯗ꯭ꯔꯣ ꯑꯗ ꯕꯤꯠꯔꯨꯠꯅꯦꯅ ꯃꯆꯥꯁꯨ ꯅꯠꯇꯦ ꯑꯗꯨꯗꯤ ꯇꯤ ꯀꯥꯟꯅꯅꯦꯕ ꯄꯩꯁꯥ ꯃꯣꯏ ꯐꯥꯝ ꯇꯧꯔꯤꯁꯤꯡꯁꯦ ꯑꯗ ꯂꯧꯕꯨꯛꯇꯨꯁꯨ ꯂꯧꯕꯣꯛꯇꯣ ꯉꯁꯥꯏꯒꯤ ꯑꯔꯦꯝꯕꯗ ꯂꯝꯗꯣ ꯕꯤꯠꯔꯨꯠ ꯉꯥꯛꯇ ꯊꯥꯗꯦꯕ ꯇꯥꯏ ꯇꯥꯏ ꯁꯨꯔꯤꯗ ꯊꯥꯕꯅꯤꯅ ꯃꯊꯛꯅ ꯃꯔꯣꯏ ꯑꯣꯏꯔꯦꯗꯅ ꯑꯥ ꯃꯊꯪꯅ ꯃꯔꯣꯏ ꯑꯣꯏꯔꯒ ꯀꯩꯅꯣ ꯇꯧꯔꯒ ꯃꯇꯥꯏ ꯃꯇꯥꯏꯗꯨꯅ ꯀꯩꯅꯣ ꯇꯧꯕꯅꯤꯗꯅ ꯑꯗꯦꯕꯤꯔꯛꯇꯦ ꯑꯗꯅ ꯍꯥꯟꯅ ꯍꯪꯕꯗꯗꯤ ꯂꯩꯕ꯭ꯔꯥ ꯂꯩꯇꯕ꯭ꯔꯥ ꯈꯪꯗꯦ ꯂꯣꯏꯁꯤꯜꯂꯛꯑꯕ꯭ꯔꯥ ꯈꯪꯗꯦꯕ ꯕꯖꯥꯔꯗꯕꯨꯗꯤ ꯈꯔꯕꯨꯗꯤ ꯊꯣꯛꯑꯝꯒꯅꯤ ꯑꯗꯨ ꯃꯣꯏ ꯐꯥꯝꯒꯤꯗꯨꯗ ꯑꯩꯅ ꯆꯪꯉꯨꯏ ꯃꯐꯝꯗꯨꯒꯤꯗꯤ ꯂꯩꯇ꯭ꯔꯦꯗꯤ ꯍꯥꯏ ꯑꯣ ꯅꯥꯎꯇꯣꯟꯒꯤꯗ ꯑꯩꯅ ꯍꯥꯟ ꯍꯥꯏꯐꯦꯠ ꯍꯪꯕꯅꯦ ꯅꯥꯎꯇꯣꯟ ꯍꯣꯏ ꯃꯣꯏ ꯃꯥ ꯃꯣꯏ ꯐꯥꯝ ꯇꯧꯋꯦꯅ ꯑꯗ ꯂꯧꯕꯤꯔꯛꯑꯣꯅ ꯍꯛꯆꯥꯡꯗꯤ ꯂꯣꯏ ꯐꯩꯅꯦ ꯕꯤꯒ꯭ꯔꯨꯁꯦ ꯑꯩꯈꯣꯏꯅ ꯍꯥꯏ ꯊꯥꯏꯅ ꯅꯍꯥꯟꯋꯥꯏ ꯈꯪꯗ꯭ꯉꯩꯒꯤ ꯆꯥ ꯗ ꯋꯥꯅꯤ ꯌꯥꯝ ꯊꯤ ꯀꯥꯟꯅꯒ꯭ꯔꯖꯥꯠꯅꯤ ꯁꯒꯕ ꯎꯝ ꯑꯉꯥꯡꯅ ꯆꯥꯅ ꯄꯤꯒꯗꯣ ꯑꯩꯩꯅ ꯍꯥꯏ ꯊꯕꯛ
ꯈꯒꯛ ꯄꯤꯊꯛꯄ ꯍꯧꯔꯝꯃꯕꯅꯦ ꯑꯗꯨꯗ ꯀꯥꯟꯅꯩꯑꯕ ꯃꯥꯁꯦ ꯈꯒꯠ ꯈꯒꯠ ꯅꯪ ꯍꯥꯏꯕꯗꯣ ꯒꯖꯒꯟ ꯖꯒ ꯍꯥꯏꯕꯗꯣ ꯑꯗꯨ ꯏ ꯋꯥꯠꯂꯦꯗꯧ ꯉꯍꯇꯪ ꯌꯦꯡꯒꯦꯅ ꯇꯧꯔꯒ ꯄꯤꯊꯛ ꯌꯦꯡꯕꯅꯦ ꯃꯥꯒꯤ ꯑꯗꯨ ꯄꯤꯊꯛ ꯃꯇꯨꯡꯗꯅ ꯍ ꯌꯦꯡ ꯀꯥꯟꯅ ꯅꯪꯒꯅꯤ ꯏꯁꯨ ꯋꯥꯂꯂꯤ ꯋꯥꯂ ꯋꯥꯂꯦ ꯇꯧꯔꯝꯕꯅꯦꯕ ꯄꯤꯊꯛ ꯌꯦꯡꯕ ꯀꯥꯟꯗꯗꯤ ꯈꯔꯅꯤ ꯊꯥ ꯑꯃꯨꯛ ꯄꯤꯊꯛꯑꯝꯃꯦꯕ ꯑꯗꯨꯗ ꯌꯥꯝ ꯊꯤ ꯀꯥꯟꯅꯔꯝꯃꯦꯕ ꯑꯗꯣ ꯍꯟꯗꯛꯇꯣ ꯐꯪꯗꯕꯒꯤ ꯑ ꯑꯣ ꯇꯥꯏꯌꯦ
ꯀꯣꯜ ꯇꯧꯔꯛꯀꯦ ꯄꯥꯏꯔꯝꯃꯨꯀꯣ ꯑꯃꯨꯛ ꯇꯧꯔꯛꯀꯦ ꯑꯃꯨꯛ ꯇꯧꯔꯛꯀꯦ ꯍꯣꯏ ꯍꯣꯏ ꯑꯩ ꯑꯃꯇ ꯊꯝꯒꯦ꯫ ꯫